ꯍꯜꯜꯂꯣ꯫
ꯑꯣꯑ ꯑꯣ ꯇꯥꯔꯥꯕꯣ꯫
ꯇꯥꯏꯌꯦ ꯇꯥꯏꯌꯦ ꯍꯣꯏ ꯇꯥꯏꯌꯦ ꯁꯦꯡꯅ꯫
ꯑꯣ ꯑꯩꯁꯨ ꯇꯥꯔꯦ ꯆꯥꯛ ꯆꯥꯔꯕꯣ꯫
ꯑꯩꯒꯤꯗꯤ ꯁꯦꯡꯅꯥꯥ ꯇꯥꯕ꯭ꯔꯥ꯫
ꯎꯝꯝ ꯇꯥꯏꯌꯦ ꯇꯥꯏꯌꯦ꯫
ꯑꯣ ꯑꯣ ꯆꯥꯡ ꯆꯥꯔꯕꯣ ꯁꯣꯝꯗꯤ
ꯑꯩ ꯕꯨꯗꯤ ꯆꯥꯛ ꯆꯥꯗꯔꯤ ꯀꯩꯅꯣ ꯌꯦꯡꯉꯝꯕꯅꯤ ꯐꯤꯂꯝ ꯑꯃꯥ ꯁꯨꯝ ꯈꯨꯝꯐꯨ ꯍꯣꯁꯇꯦꯜꯗꯧ ꯈꯪꯕ꯭ꯔꯥ
ꯑꯣꯑꫭ
ꯑꯗꯨ ꯑꯗꯨꯒꯤ ꯐꯤꯂꯝꯗꯣ ꯉꯥꯏꯍꯥꯛ ꯁꯨꯝ ꯌꯦꯡꯉꯝꯕꯅꯤ꯫ ꯆꯥꯡ ꯉꯥꯛꯇꯪ ꯂꯩꯒꯥ ꯆꯥꯔꯥꯅꯤ꯫ ꯅꯪꯗꯤ ꯆꯥꯔꯕꯣ?
ꯍꯣꯏ ꯆꯥꯔꯦ ꯑꯗꯣ ꯆꯥꯛ ꯌꯦꯟꯁꯥꯡꯁꯦ ꯊꯣꯡꯗꯤ ꯊꯣꯡꯕ ꯅꯠꯇ꯭ꯔꯣ ꯉꯁꯤꯗꯤ ꯑꯃꯨꯛ ꯃꯦꯒꯤ
ꯊꯣꯡꯉꯦ ꯊꯣꯡꯉꯦ ꯀꯩꯅꯣꯒꯤꯗ ꯎ
ꯃꯣꯔꯅꯤꯡꯗꯨꯕꯨ ꯑꯩ ꯁꯨꯝ ꯀꯩꯅꯣꯒꯤ ꯄꯦꯔꯦꯟꯁꯈꯩ ꯂꯥꯛꯑꯦꯅ ꯐꯣꯟ ꯇꯧꯁꯤꯜꯂꯛꯄꯩꯁꯨ ꯐꯔꯛ ꯇꯥꯕꯩ ꯆꯠꯄ
ꯑꯗꯨ ꯅꯨꯡꯗꯥꯡꯕꯨꯗꯤ ꯗꯨꯝ ꯊꯣꯡꯉꯅꯤꯗ꯫
ꯑꯣ ꯑꯣ
ꯄꯦꯔꯦꯟ ꯀꯩꯩꯅ ꯐꯣꯟ ꯑꯗꯨꯝ ꯇꯧꯔꯒꯅꯤ ꯁꯥꯔ ꯂꯥꯛꯇ꯭ꯔꯤꯕ ꯁꯥꯔ ꯂꯥꯛꯇ꯭ꯔꯤꯕ ꯑꯗꯨꯏ
ꯑꯣ
ꯄꯦꯔꯦꯟꯁ ꯈꯔ ꯊꯦꯡꯅꯅꯕ ꯍꯣꯠꯅꯕꯗ ꯑꯩ ꯑꯗꯨꯝ ꯆꯥꯛꯇꯣ ꯑꯗꯨꯝ ꯊꯦꯡ ꯑꯗꯨꯝ ꯇꯧꯔꯦ꯫
ꯑꯣ ꯑꯗꯣ ꯀꯩ ꯃꯊꯦꯜꯅꯣ ꯉꯁꯤꯗꯤ ꯑꯣ ꯑꯣ ꯀꯩ ꯃꯊꯦꯜꯅꯣ ꯉꯁꯤꯗꯤ꯫
ꯃꯁꯤꯁꯦ ꯀꯩꯅꯣ ꯇꯧꯔꯦ ꯎꯝ
ꯍꯥꯎꯔꯝꯗꯧ ꯃꯥꯜꯂꯦ꯫
ꯂꯐꯨꯏꯔꯣꯜꯂꯦ꯫
ꯑꯇꯣꯞꯄꯗꯤ ꯑꯁ ꯑꯗꯨꯈꯛꯇꯡ꯫
ꯂꯐꯨ ꯏꯔꯣꯜꯂꯒ ꯀꯥꯡꯪꯍꯧ ꯑꯃ ꯇꯧꯔꯦ ꯑꯗꯨꯒ ꯑꯩꯈꯣꯏ ꯂꯩꯃꯤꯟꯅꯕ ꯑꯉꯥꯡ ꯑꯃꯅ
ꯑꯃꯅ ꯑꯉꯥꯡ ꯑꯅꯤꯅꯦ ꯑꯃꯅ ꯀꯩꯅꯣ ꯈꯣꯡꯗ꯭ꯔꯨꯝ ꯆꯝꯊꯣꯡ ꯊꯣꯡꯉꯣꯅ ꯄꯤꯔꯝꯃꯦ꯫ ꯑꯃꯅ ꯃꯃꯥꯟꯅꯕ ꯂꯥꯛꯄꯩ ꯁꯟ ꯊꯣꯡꯉꯦ ꯍꯥꯏꯅ ꯑꯩ ꯏꯌꯥꯝꯕ ꯆꯥꯎꯅ ꯄꯤꯔꯝꯃꯦ꯫ ꯑꯩ ꯉꯥꯛꯇꯪ ꯂꯩ ꯆꯥꯒꯦꯅ ꯆꯥꯗ꯭ꯔꯤ ꯍꯧꯖꯤꯛꯄꯨꯗꯤ ꯍꯣꯔꯦꯟ ꯉꯥꯏꯂ ꯆꯥꯔꯤꯦꯅ ꯄꯨꯛ ꯏꯊꯟ ꯊꯟꯕꯗꯨꯒꯤ꯫
ꯅꯪꯗꯤ ꯀꯩ ꯃꯦꯟꯊꯦꯟ ꯇꯧꯔꯒꯦ꯫
ꯑꯁ ꯉꯁꯤꯁꯦ ꯅꯪꯉꯣꯟꯗꯒꯤꯗꯤ ꯑꯃꯨꯛ ꯍꯥꯎꯋꯦ ꯑꯩꯅ
ꯀꯩꯃꯊꯦꯜꯇꯧꯔꯒꯦ ꯍꯩꯁꯦ꯫
ꯉꯁꯤꯁꯦ꯫ ꯑꯩꯒꯤ ꯃꯔꯨꯞ ꯑꯃꯁꯦ ꯃꯥꯁꯦ ꯑꯣꯛ ꯌꯣꯛꯄꯀꯣ ꯃꯩ ꯃꯅꯥꯎꯅꯨꯄꯤꯁꯦ꯫ ꯑꯗꯣ ꯌꯣꯛꯄꯗ ꯉꯁꯤꯁꯦ ꯃꯣꯏ ꯌꯣꯟꯒꯅꯤꯅ ꯍꯥꯏꯕ ꯑꯗꯨꯗ ꯂꯩꯌꯣꯅ ꯍꯥꯏꯕꯗꯨꯗ ꯑꯩꯈꯣꯏꯁꯦ ꯏꯃꯥꯈꯣꯏꯕꯨꯗꯤ ꯆꯥꯗꯦꯕꯀꯣ ꯑꯗ ꯏꯅꯥꯎꯅꯨ ꯑꯅꯤꯒꯤꯗꯃꯛꯇ ꯂꯩꯔꯒ ꯈꯔ ꯊꯣꯡꯉꯒ ꯉꯁꯤꯗꯤ ꯆꯥꯔꯦ꯫ ꯍꯟꯗꯛ ꯆꯍꯤꯒꯤ ꯑꯍꯥꯟꯕ ꯑꯣꯏꯗꯣꯏꯅꯦ ꯁꯤ ꯆꯥꯕꯁꯦ꯫
ꯈꯔ ꯍꯣꯡꯅ ꯐꯪꯉꯝꯃꯅꯤ ꯑꯗꯨꯗꯤ
ꯕꯖꯥꯔꯗ ꯀꯌꯥ ꯄꯤꯕ꯭ꯔꯗꯤ ꯈꯪꯗꯦ ꯑꯩꯈꯣꯏ ꯑꯩꯈꯣꯏꯗ ꯆꯥꯝꯃꯔꯤꯗ ꯄꯤꯔꯛꯑꯦ꯫
ꯆꯥꯝꯔꯤ ꯀꯤꯂꯣꯗ
ꯎꯝ
ꯑꯦ ꯁꯤꯗ ꯀꯤꯂꯣꯗ ꯆꯥꯃꯔꯤ ꯄꯤꯌꯦ ꯁꯤꯗꯁꯨ ꯑꯦ ꯑꯩꯗꯤ ꯈꯔ ꯇꯥꯕ꯭ꯔꯥ ꯀꯩꯅꯣ ꯍꯥꯏꯁꯦ ꯑꯩꯩꯅ ꯍꯥꯏꯁꯦ ꯆꯝꯅꯤ ꯍꯥꯏꯁꯦ꯫ ꯁꯤꯒꯤ ꯃꯤꯂꯦꯅꯤꯌꯝꯒꯤ ꯑꯣꯄꯣꯖꯤꯠꯇ ꯗꯨꯀꯥꯟ ꯑꯃ ꯂꯩꯕꯅꯦꯕꯀꯣ
ꯑꯣꯛ ꯌꯣꯟꯕ ꯍꯥꯏꯇꯥꯔꯦ ꯑꯗꯨꯗ ꯑꯗꯨꯝ ꯃꯣꯏ ꯀꯤꯂꯣꯗ ꯆꯥꯝꯔꯤ ꯄꯤ ꯀꯤꯂꯣ ꯇꯪꯈꯥꯏ ꯆꯅꯤ ꯄꯤ ꯑꯗꯣ ꯀꯩꯅꯣꯒꯨꯝꯕꯗ ꯀꯩꯁꯥꯝ ꯊꯣꯡꯉꯒꯗꯤ ꯑꯗꯨꯝ ꯆꯥꯝꯃꯔꯤ ꯌꯥꯡꯈꯩꯁꯦ ꯑꯗꯨꯗꯥꯏ ꯑꯗꯨꯝ ꯄꯤꯕꯅꯦꯕꯀꯣ
ꯎꯝ
ꯑꯩꯗꯤ ꯅꯣꯏ ꯈꯪꯅꯕꯅꯦ ꯍꯥꯏꯗꯨꯗ ꯌꯥꯝ ꯍꯣꯡꯅ ꯄꯤꯔꯝꯒꯗ꯭ꯔꯅ
ꯈꯪꯗ ꯏꯃꯥꯟꯕꯤꯈ ꯑꯣꯏꯅ ꯍꯪꯉꯒ ꯃꯣꯏꯔꯣꯝꯗꯗꯤ ꯐꯣꯔ ꯆꯥꯝꯃꯔꯤ ꯌꯥꯡꯈꯩꯒꯨꯝꯕ ꯆꯥꯝꯃꯔꯤ ꯀꯨꯟꯊ꯭ꯔꯥꯒꯨꯝꯕ ꯇꯧꯋꯦꯅ ꯍꯥꯏꯕ꯫ ꯑꯗꯨꯗ ꯑꯩꯗꯤ ꯑꯩꯅ ꯍꯥꯏꯁꯤꯅꯦ ꯍꯟꯗꯛ ꯆꯍꯤꯅ ꯑꯍꯥꯟꯕꯅꯦ ꯍꯥꯏꯅ ꯁꯤ ꯆꯥꯕꯁꯦ꯫
ꯑꯣ ꯑꯁ ꯑꯗꯨ ꯍꯥꯏꯔꯒ ꯑ ꯃꯔꯛ ꯑꯃ ꯑꯥ ꯑꯣꯛ ꯌꯥꯝ ꯅꯥꯕ ꯃꯇꯝꯗ ꯈꯪꯍꯧꯕ꯭ꯔꯥ?
ꯑꯥ ꯀꯔꯤ ꯍꯥꯏꯕ ꯄꯤꯛ ꯄꯤꯛ ꯀꯔꯤ ꯍꯥꯏꯕ ꯃꯥꯒꯤꯗꯣ ꯁ꯭ꯋꯥꯏꯟ ꯐ꯭ꯂꯨ꯫
ꯑꯍꯣꯏ ꯁ꯭ꯋꯥꯏꯟ ꯐ꯭ꯂꯨꯔꯥ ꯖꯄꯥꯅꯤꯁ ꯐ꯭ꯂꯨꯔꯥ ꯀꯩꯅꯣꯝ ꯑꯣꯏꯕꯅꯤꯅꯦ ꯃꯣꯏꯒꯤꯗꯣ ꯑꯗꯨ ꯃꯔꯨꯞ ꯄꯨꯔ ꯇꯣꯔꯥ ꯇꯨꯈꯩ ꯑꯃ ꯄꯨꯂꯞ ꯄꯩꯁꯥ ꯍꯣꯡꯈꯤꯕꯗꯣ ꯈꯪꯍꯧꯕ꯭ꯔꯥ
ꯑꯗꯨꯕꯨꯗꯤ ꯈꯪꯗ꯭ꯔꯦꯗ ꯑꯩꯈꯣꯏꯗꯤ ꯑꯩꯈꯣꯏꯁꯦ ꯀꯌꯥ ꯆꯥꯗꯕꯗꯨꯒꯤ ꯏꯃꯥ ꯏꯄꯥ ꯆꯥꯗꯕꯒꯤꯀꯣ
ꯌꯥꯝ ꯆꯥꯗꯕꯔꯣ ꯑꯗ ꯑꯩꯈꯣꯏ ꯗꯥ ꯍꯣꯏꯒꯤ ꯍꯥꯏꯇꯥꯔꯦ ꯑꯣꯛ ꯌꯥꯝ ꯄꯥꯝꯃꯦꯕ
ꯎꯝ
ꯑꯣꯛꯅꯦꯕꯨ ꯍꯥꯏꯔꯗꯤ ꯐ ꯄꯥꯝꯃꯦ ꯑꯣꯛꯅꯦꯕꯨ ꯍꯥꯏꯔꯗꯤ ꯐ ꯄꯥꯝꯃꯦ ꯀꯩꯅꯣꯒꯤ ꯑꯩꯈꯣꯏꯒꯤ ꯄꯣꯂꯥꯡꯈꯣꯛꯇꯣꯛꯇꯣ ꯈꯪꯕ꯭ꯔ ꯐꯤ ꯐꯧꯅꯕꯗꯣ
ꯑꯥ
ꯑꯗꯨꯗ ꯑꯣꯛꯁꯦ ꯑꯗꯨꯗ ꯀꯤꯂꯣꯗ ꯂꯨꯄꯥ ꯀꯩꯅꯣ ꯍꯥꯏꯇꯥꯔꯦ ꯂꯨꯄꯥ ꯀꯨꯟ ꯀꯨꯟꯊ꯭ꯔꯥꯗ ꯐꯪꯕ ꯍꯥꯏꯇꯥꯔꯦ ꯀꯤꯂꯣꯗ ꯑꯣꯛꯇꯨ ꯃꯇꯝꯗꯨꯗ ꯅꯥꯕꯒꯤ ꯐꯖꯅ ꯍꯣꯡꯕ ꯍꯥꯏꯇꯥꯔꯦ
ꯎꯝ
ꯀꯩꯅꯣꯔꯣꯝꯗ ꯑꯁꯨꯝ ꯋꯥꯉꯨꯔꯣꯝ ꯀꯩ ꯍꯥꯏꯇꯥꯔꯦ ꯑꯗꯣꯝꯗ ꯂꯩꯇꯕ ꯑꯣꯛꯇꯣ ꯍꯥꯏꯗꯤ ꯑꯗꯨꯝꯕꯩ ꯅꯥꯕꯩ ꯈꯣꯠꯄꯩ ꯇꯧꯕꯗꯨꯗ ꯅꯥꯗ꯭ꯔꯤꯉꯩꯗꯨꯗ ꯌꯥꯔꯤꯈꯩ ꯅꯥꯗ꯭ꯔꯤꯉꯩꯗ ꯍꯣꯡꯅ ꯄꯣꯞ ꯄꯣꯞ ꯇꯧꯔꯒ ꯑꯗꯨꯝ ꯁꯠ ꯁꯠ ꯁꯠ ꯊꯥꯗꯣꯔꯛꯄ ꯍꯥꯏꯇꯥꯔꯦ ꯑꯣꯛ ꯀꯤꯂꯣꯗ ꯂꯨꯄꯥ ꯀꯌꯥꯅꯣꯝ ꯇꯧꯔ ꯀꯥꯟꯗ ꯑꯗꯥꯏꯅ ꯂꯧꯍꯧꯋꯦ ꯍꯥꯏꯕꯅꯤ ꯀꯤꯂꯣ ꯍꯥꯏꯇꯥꯔꯦ ꯑꯗꯨꯒ ꯊꯝꯕꯅꯤ ꯀꯃꯥꯏꯅ ꯇꯧꯒꯦ ꯍꯥꯏꯕ ꯃꯇꯝꯗ ꯏ꯭ꯁꯃꯣꯛ ꯄꯣꯔꯛ ꯇꯧꯔꯒ ꯌꯥꯏꯔ ꯊꯝꯕꯗꯣ ꯑꯗꯥꯅ ꯀꯤꯂꯣ ꯇꯔꯦꯠ ꯅꯤꯄꯥꯜꯁꯦ ꯑꯩꯅ ꯍꯜꯂꯛꯀꯥꯟꯗ ꯑꯈꯣꯏ ꯄꯣꯔꯪꯈꯥꯛ ꯄꯣꯂꯥꯡ ꯈꯣꯛꯁꯦ ꯄꯔꯦꯡꯁꯥꯟ ꯌꯥꯟ ꯊꯝꯃꯝꯕꯤꯅꯦꯕ ꯑꯁ ꯑꯗꯨꯒ ꯍꯥꯏꯗꯤ ꯀꯩꯅꯣꯍꯣꯏꯕꯗꯤ ꯆꯥꯗꯦ ꯍꯥꯏꯗꯤ ꯈꯨꯃꯥ ꯍꯣꯏ ꯆꯥꯗꯦꯕꯀꯣ ꯀꯩꯁꯨ ꯑꯗꯨꯗ ꯑꯩꯈꯣꯏꯗꯤ ꯑꯗꯨꯝ ꯂꯩꯕꯨ ꯂꯩꯔꯗ ꯑꯗꯨꯝ ꯆꯥꯔꯒꯦ ꯁꯤꯗꯅꯦꯕ
ꯑꯍꯍꯍ
ꯑ ꯑꯗꯨꯒꯤ ꯑꯁ ꯐꯟ ꯄꯦꯟꯒꯤ ꯏ꯭ꯁꯃꯣꯛ ꯄꯣꯛ ꯇꯧꯔꯒ ꯀꯩꯅꯣꯅꯦꯕ ꯃꯤꯅ ꯄꯪꯀꯤ ꯀꯤꯕꯩꯅꯦꯕ ꯚꯥꯏꯔꯁ ꯚꯥꯏꯔꯁ ꯍꯥꯏꯔꯒ ꯚꯥꯏꯔꯁ ꯑꯃꯇ ꯀꯩꯅꯣ ꯇꯧꯗꯕꯅꯦꯕ ꯍꯟꯗ꯭ꯔꯦꯠ ꯗꯤꯒ꯭ꯔꯤ ꯁꯦꯜꯁꯤꯌꯁꯇ ꯍꯤꯡꯕ ꯚꯥꯏꯔꯁ ꯑꯝꯐꯥꯎ ꯂꯩꯇꯕꯅꯦꯕ ꯀꯣ ꯑꯃꯈꯛꯇꯤ ꯂꯩꯕ ꯅꯦ ꯑꯗꯣ ꯑꯗꯨꯒꯤꯗꯤ ꯑꯣꯛꯇ ꯅꯥꯕꯗꯨꯅ ꯏꯝꯄꯣꯁꯤꯕꯜꯅꯦꯕꯀꯣ
ꯎꯝ
ꯑꯗꯨꯗ ꯑꯗꯨꯝ ꯍꯥꯏꯗꯤ ꯍꯥꯟꯗ꯭ꯔꯦꯠ ꯗꯤꯒ꯭ꯔꯤ ꯁꯦꯜꯁꯤꯌꯁ ꯍꯥꯏꯁꯦ ꯏꯁꯤꯡꯅ ꯁꯧꯕꯁꯦ ꯍꯟꯗ꯭ꯔꯦꯠ ꯗꯤꯒ꯭ꯔꯤ ꯁꯦꯜꯁꯤꯌꯁꯇ ꯁꯧꯕꯅꯤ ꯑꯗꯨꯅ ꯑꯗꯨꯝ ꯏꯁꯤꯡꯗꯣ ꯐꯨꯠꯇꯣꯏꯅꯤꯗꯅ ꯑꯣꯛꯇꯣ ꯑꯃꯨꯛ ꯑꯩꯈꯣꯏꯅ ꯑꯃꯨꯛ
ꯎꯝ
ꯑꯗꯨꯝ ꯏꯁꯃꯣꯛ ꯄꯣꯛ ꯇꯧꯔꯦ ꯏꯁꯃꯣꯛ ꯄꯣꯛꯇꯣ ꯑꯗꯨꯝ ꯍꯤꯡꯅ ꯆꯥꯗꯣꯏ ꯅꯠꯇꯦ ꯑꯃꯨꯛ ꯊꯣꯡꯗꯣꯏꯅꯤ ꯐꯨꯠꯇꯣꯏꯅꯤ ꯐꯅ ꯀꯨꯏꯅ ꯌꯥꯏꯗꯣꯏꯅꯤ ꯂꯧꯗꯣꯏꯅꯤ ꯈꯣꯠꯇꯣꯏꯅꯤ ꯑꯗꯨꯅ ꯃꯍꯤꯛꯇꯣ ꯂꯣꯏ ꯁꯤꯕꯅꯦꯕ ꯑꯁꯤꯒꯤ ꯋꯥꯔꯤ ꯐꯖꯕ ꯑꯃ ꯂꯩꯌꯦ ꯑꯩꯈꯣꯏ ꯕꯥꯏꯌꯣ ꯇꯥꯛꯂꯛꯄ ꯑꯣꯖꯥ ꯑꯃ ꯂꯩꯌꯦ ꯃꯥꯅ ꯗꯦꯜꯂꯤꯗ ꯀꯩꯅꯣꯒꯤ ꯃꯥꯁꯇꯔ ꯇꯧꯔꯤꯉꯩꯁꯤꯗ ꯃꯣꯏ ꯂꯩꯃꯤꯟꯅꯕ ꯃꯃꯥꯟꯅꯕꯁꯤꯡ ꯍꯥꯏꯇꯥꯔꯦ
ꯍꯣꯏ
ꯑꯗꯨꯗ ꯕꯥꯏꯑꯣ ꯕꯥꯏꯑꯣ ꯂꯧꯕ ꯑꯣꯖꯥꯅꯦꯕꯀꯣ
ꯑꯗꯨꯗ ꯌꯦꯟꯁꯦ ꯀꯤꯂꯣꯗ ꯂꯨꯄꯥ ꯑꯃ ꯄꯤ ꯍꯥꯏꯌꯦꯕ ꯃꯥ ꯀ ꯑꯗꯨꯗ ꯍꯥꯏꯗꯤ ꯑꯇꯩꯗ ꯍꯥꯏꯗꯤ ꯁꯤꯔꯕꯅꯤꯅ ꯅꯥꯔꯒ ꯁꯤꯕ ꯌꯦꯡꯅꯦꯕꯀꯣ
ꯑꯗ ꯅꯥꯔ ꯁꯤꯕꯗꯨꯗ ꯀꯔꯝ ꯂꯧꯗ꯭ꯔꯕ ꯍꯥꯏꯇꯥꯔꯦ
ꯎꯝ
ꯃꯥꯅ ꯀꯤꯂꯣ ꯃꯔꯤ ꯂꯧꯧꯕꯔꯤꯌꯦ
ꯑꯗꯨꯒ ꯑꯩꯈꯣꯏ ꯃꯅꯤꯄꯨꯔꯗ ꯂꯥꯛꯄ ꯍꯥꯏꯗꯤ ꯑꯗꯨꯝ ꯃꯅꯤꯄꯨꯔꯗ ꯂꯥꯛꯄ ꯁꯣꯝꯗ ꯏꯁꯇꯦꯠ ꯑꯝꯗꯒꯤ ꯂꯥꯛꯑꯒꯗꯤ ꯄꯨꯜꯂꯞ ꯑꯗꯨꯝ ꯄꯨꯟꯃꯤꯟꯅꯩꯗꯅ ꯑꯗꯨꯝ
ꯑꯗꯨꯗ ꯄꯨꯂꯞ ꯊꯣꯡꯉ ꯆꯥꯃꯤꯟꯅꯩ ꯃꯣꯏꯒꯩ ꯍꯧꯖꯤꯛꯃꯛ ꯀꯩ ꯇꯧꯗꯦ ꯑꯗꯨꯅ ꯁꯥꯔꯅ ꯍꯥꯏꯔꯤꯁꯤꯅ ꯑꯗꯨꯅ ꯑꯩꯅ ꯄ꯭ꯔꯨꯞꯅꯦ ꯌꯥꯏ ꯍꯟꯗ꯭ꯔꯦꯠ ꯗꯤꯒ꯭ꯔꯤ ꯁꯦꯜꯁꯤꯌꯁꯇ ꯁꯤꯔꯒꯗꯤ ꯑꯣꯛ ꯑꯅꯥꯕ ꯂꯩꯔꯒꯗꯤ ꯑꯍꯣꯡꯕ ꯂꯩꯔꯒꯗꯤ ꯆ ꯆꯠ ꯂꯧꯁꯤꯜꯂꯒ ꯑꯗꯨꯝ ꯐꯖꯅꯅ ꯊꯣꯡꯉꯣ ꯃꯩꯗ ꯐꯖꯅ ꯐꯨꯠꯂꯣ ꯐꯖꯅ ꯃꯨꯟꯅ ꯊꯣꯡꯉꯣ ꯑꯗꯣ ꯃꯍꯤꯛ ꯃꯇꯥꯏ ꯂꯣꯏ ꯁꯤꯕꯅꯤ ꯈꯣꯠꯄꯅꯤ ꯍꯥꯏꯔ ꯑꯗꯨꯗ ꯑꯣꯛ ꯆꯥꯔꯒ ꯑꯗꯨꯝ ꯇꯧꯔꯒ ꯍꯥꯏꯗꯤ ꯅꯥꯔꯦ ꯈꯣꯠꯂꯦ ꯇꯧꯏꯗꯣ ꯍꯥꯏꯗꯤ ꯐꯖꯅ ꯊ ꯈꯣꯠ ꯇꯧꯗꯩꯅꯦ ꯍꯥꯏꯕꯅꯦꯕ
ꯎꯝ
ꯍꯥꯏꯔ ꯀꯥꯟ ꯑꯗꯒꯤ ꯑꯗꯨꯝ ꯈꯪꯈ꯭ꯔꯦ ꯑꯩ ꯑꯣꯛ ꯍꯥꯞꯕꯒ ꯑꯗꯨꯝ ꯆꯥꯔꯦ
ꯑꯗꯣ ꯍꯟꯗꯛꯁ ꯑꯣ ꯍꯥꯌꯌꯣ
ꯍꯟꯗꯛ ꯉꯁꯤ ꯉꯔꯥꯡꯒꯨꯝꯕꯁꯦ ꯑꯃꯨꯛ ꯑꯣꯛ ꯅꯥꯏ ꯍꯥꯏꯕꯒꯤ ꯄꯥꯎ ꯇꯥꯕ꯭ꯔꯥ ꯍꯥꯏꯕꯗꯤ ꯑꯩꯅ ꯉꯁꯤ
ꯍꯧꯛꯇꯤ ꯇꯥꯗ꯭ꯔꯦ ꯍꯧꯖꯤꯛꯇꯤ ꯇꯥꯗꯦ
ꯉꯁꯤ ꯑꯩꯅ ꯏꯃꯥꯟꯅꯕꯤ ꯑꯩꯈꯣꯏ ꯑꯗꯨꯝ ꯋꯥꯔꯤ ꯁꯥꯟꯅꯕ ꯃꯇꯝꯗ ꯑꯣ ꯑꯩ ꯉꯁꯤꯁꯦ ꯑꯣꯛ ꯆꯥꯏ ꯍꯥꯏꯔꯒ ꯎꯏ ꯀꯩꯅꯣ ꯉꯔꯥꯡꯗꯇꯪ ꯀꯅꯥꯅꯔ ꯑꯣꯛ ꯑꯃꯨꯛ ꯀꯗꯥꯏꯔꯣꯝꯗꯔ ꯅꯥꯕ ꯍꯧꯔꯛꯦꯅ ꯍꯥꯏꯕꯅꯤꯅ
ꯑꯗꯨꯗꯤ ꯀꯩꯅꯣꯒꯤꯅꯤ ꯑꯣꯛ ꯅꯥꯕ ꯍꯥꯏꯁꯤꯦ ꯀꯩꯅꯣꯗ ꯌꯦꯡꯉꯣ ꯍꯥꯏꯗꯤ ꯑꯗꯨꯃꯥꯏꯅ ꯍꯥꯏꯔꯛꯄꯗꯗꯤ ꯍꯥꯏꯗꯤ ꯁꯨꯝ ꯏꯃꯥꯅꯕꯨꯣꯏ ꯊꯥꯖꯕ ꯍꯥꯏꯏꯀꯣ ꯅꯠꯇꯕꯤꯗ ꯑꯣꯛ ꯅꯥꯕ ꯍꯥꯏꯁꯦ ꯑꯃꯈꯛꯇꯪ ꯅꯥꯕ ꯅꯠꯇꯦꯕꯀꯣ ꯑ ꯅꯥꯕ ꯃꯇꯝꯗ ꯄꯨꯜꯂꯞ ꯗꯤꯁꯇ꯭ꯔꯤꯛꯇꯨꯃꯒꯤ ꯂꯩꯕꯗ ꯕꯥꯁꯇ ꯄꯛ ꯄꯣꯛ ꯄꯛ ꯁꯟꯗꯣꯔꯛꯄꯅꯦꯕ ꯂꯣꯏꯅ ꯑꯗꯨꯅ ꯑꯗꯨꯝ ꯍꯥꯏꯗꯤ ꯑꯣꯛ ꯀꯦꯛ ꯅꯕꯥꯒꯥ ꯕꯨꯑꯗꯨꯝ ꯀꯩꯅꯣꯗ ꯑꯗꯨꯝ ꯄꯥꯎ ꯈꯪꯉꯅꯤ ꯍꯥꯏꯗꯤ ꯗꯤꯁꯇ꯭ꯔꯤꯛꯀꯤ ꯃꯣꯏ ꯑꯦꯅꯤꯃꯦꯜ ꯍꯁꯕꯦꯟꯗ꯭ꯔꯤ ꯀꯥꯡꯕꯨꯗ ꯑꯗꯨꯝ ꯈꯪꯉꯅꯤ ꯑꯗꯨ ꯑꯣꯛ ꯅꯥꯔꯤ ꯃꯔꯝꯁꯦ ꯍꯣꯏꯌꯦ ꯑꯏꯈꯣꯌꯅ ꯃꯣꯏꯗ ꯆꯥꯛ ꯍꯥꯏꯗꯤ ꯃꯣꯏ ꯃꯆꯤꯟꯖꯥꯛꯁꯦ
ꯑꯁꯤꯒꯤ ꯃꯇꯨꯡ ꯏꯟꯅ ꯍꯥꯏꯕꯅꯦ ꯑꯣꯛ ꯃꯁꯥ ꯐꯕ ꯐꯠꯇꯕ ꯂꯥꯏꯅꯥ ꯂꯥꯛꯄꯗ ꯅꯥꯒꯟꯕ ꯅꯥꯒꯟꯗꯕ ꯍꯥꯏꯁꯦ ꯑꯣꯛꯁꯦ ꯑꯩꯈꯣꯏꯅ ꯃꯔꯨ ꯑꯣꯏꯅ ꯃꯦꯟ ꯑꯣꯏꯅ ꯊꯥꯔꯤꯁꯦ ꯂꯨꯀꯥꯛ ꯆꯥꯛꯈꯨꯝ ꯉꯥꯛꯇ ꯊꯥꯗ꯭ꯔꯣ ꯑꯩꯈꯣꯏꯁꯦ
ꯎꯟ
ꯍꯥꯏꯗꯤ ꯑꯣꯛ ꯂꯣꯏꯒꯦ ꯍꯥꯏꯔꯒꯗꯤ ꯍꯣꯁꯇꯦꯜ ꯑꯃꯅꯤ ꯀꯟꯠꯦꯛ ꯂꯧꯔꯀꯥꯟꯗ ꯑꯉꯥꯡꯈꯩꯒꯤ ꯆꯥꯛꯈꯨꯝ ꯆꯥꯛ ꯑꯔꯦꯝꯕ ꯈꯣꯠꯂꯦꯝꯕꯗꯣ ꯑꯗꯨꯝ ꯑꯄꯨꯝ ꯑꯆꯥ ꯗꯣꯍ ꯄꯥꯡꯄꯤ ꯄꯤ ꯖꯩꯗꯅ
ꯎꯝ ꯍꯦꯂꯂꯤ
ꯂꯩꯕꯀꯣ ꯑꯗꯨꯒ ꯀꯩꯅꯣ ꯇꯧꯕ ꯍꯥꯏꯇꯥꯔꯦ ꯍꯥꯏꯗꯤ ꯐꯖꯅ ꯊꯣꯡꯉ ꯈꯣꯠꯂ ꯄꯤꯖꯕ ꯍꯥꯏ ꯇꯥꯔꯦ ꯃꯅꯥ ꯃꯁꯤꯡꯒꯨꯝꯕ ꯑꯗꯒꯤ ꯑꯥ ꯌꯨꯊꯤ ꯍꯥꯏꯇꯥꯔꯦ ꯍꯥꯏꯗꯤ ꯌꯨꯒꯨꯝꯕ ꯁꯨꯡ ꯂꯣꯏꯕꯒꯤ ꯆꯥꯛ ꯑꯔꯦꯝꯕ ꯍꯥꯏ ꯑꯗꯨ ꯒꯨꯝꯕꯗꯣ ꯑꯗꯨꯝ ꯄꯤꯖ ꯄꯤꯕ ꯑꯗꯨꯃꯥꯏꯅ ꯇꯧꯔꯒ ꯍꯥꯏꯗꯤ ꯐꯖꯅ ꯊꯣꯡ ꯈꯣꯠꯂꯒ ꯐꯖꯅ ꯄꯤꯖꯕꯤꯕ ꯍꯥꯏꯇꯥꯔꯦ
ꯎꯝ
ꯑꯗꯨꯗꯤ ꯑꯗꯨꯒꯨꯝꯕ ꯑꯣꯛꯇꯨꯗꯤ ꯂꯥꯏꯅꯥ ꯂꯥꯏꯆꯠ ꯐꯅ ꯌꯥꯝ ꯅꯥꯔꯣꯏ ꯍꯥꯏꯕꯅꯦꯕ
ꯑꯣ
ꯍꯥꯏꯗꯤ ꯃꯁꯥꯗꯣ ꯐꯖꯅ ꯐꯕ ꯍꯥꯏꯇꯥꯔꯦ
ꯑꯣ
ꯅꯥꯒꯜꯂꯤꯁꯦ ꯂꯨꯈꯥꯛ ꯆꯒꯨꯝ ꯄꯤꯖꯕꯗꯨꯅꯦꯕ
ꯎꯝ ꯑꯁ ꯑꯩꯗꯤ ꯑꯗꯨꯝꯕꯗꯨꯗꯤ ꯀꯌꯥ ꯈꯪꯗꯦ ꯑꯗꯨ ꯑꯣꯏꯔꯁꯨ ꯑꯩꯗꯤ ꯆꯥꯁꯨ ꯆꯥꯗꯕꯅꯤꯅꯀꯣ ꯆꯥꯕꯨꯗꯤ ꯆꯥꯅꯤꯡꯉꯦ ꯑꯗꯨ ꯑꯣꯏꯔꯁꯨ ꯀꯃꯥꯏꯅ ꯍꯥꯏꯗꯣꯏꯅꯣ ꯌꯨꯝꯗ ꯏꯃꯥꯈꯣꯏꯅ ꯆꯥꯗꯕꯅꯤꯅ ꯃꯤ ꯌꯥꯝꯕꯁꯨ ꯅꯠꯇꯦ ꯆꯥꯛ ꯌꯦꯟꯁꯥꯡ ꯊꯣꯡꯕ ꯃꯇꯝꯗ ꯑꯦꯟꯁꯥꯡ ꯑꯅꯤ ꯑꯍꯨꯝ ꯑꯗꯨꯃꯥꯏꯅ ꯊꯣꯡꯕꯁꯨ ꯋꯥꯏꯗꯅꯀꯣ ꯑꯗꯨ ꯑꯣꯏꯕꯅꯤꯅ ꯃꯌꯥꯝꯅ ꯆꯥꯅꯕ ꯌꯥꯕ ꯑꯗꯨꯝ ꯀꯃꯟ ꯑꯣꯏꯅ ꯑꯗꯨꯝ ꯆꯥꯕꯅꯤꯅ
ꯆꯤꯟꯖꯥꯛꯇꯣ ꯃꯥꯟꯅꯗ꯭ꯔꯒꯗꯤ ꯍꯥꯏꯗꯤ ꯃꯤ ꯑꯃꯒꯤ ꯏꯟꯁꯥꯡ ꯑꯃ ꯃꯤ ꯑꯃꯒꯤ ꯏꯟꯁꯥꯡ ꯑꯃ ꯊꯣꯡ ꯂꯩꯔꯗꯤ ꯀꯥꯏꯗꯩ
ꯑꯗꯨꯅꯦ ꯑꯗꯨ ꯑꯣꯏꯕꯅꯤꯅ ꯑꯗꯨꯝ ꯑꯌꯥꯝꯕꯗ ꯌꯦꯟ ꯅꯠꯇ꯭ꯔꯒ ꯉꯥ ꯑꯗꯨꯝ ꯇꯧꯔꯦ ꯅꯣꯡꯃ ꯐꯗꯣꯛ ꯍꯥꯎꯅꯤꯡꯉꯗꯤꯀꯣ
ꯑꯣ ꯌꯦꯟꯕꯨꯗꯤ ꯑꯩ ꯌꯦꯟꯁꯦ ꯍꯥꯏꯗꯤ
ꯌꯦꯟꯁꯦ ꯌꯥꯝ ꯀꯟꯅ ꯄꯥꯝꯗ꯭ꯔꯦ ꯍꯥꯟꯅꯗꯤ ꯌꯥꯝ ꯍꯥꯏꯗꯤ ꯕꯣꯏꯂꯔꯒꯨꯝꯕ ꯆꯥꯃꯟꯗꯅ ꯆꯥꯅꯤꯡꯉꯛꯇꯔꯧ ꯑꯗꯣ ꯉꯥꯗꯤ ꯌꯥꯝ ꯄꯥꯝꯃꯤ ꯉꯥ ꯄꯥꯛ ꯆꯥ ꯐꯪꯗꯦꯕ
ꯑꯣ
ꯉꯥ ꯍꯥꯏꯁꯦ ꯀꯩꯅꯣꯁꯤꯗ ꯆꯥꯔꯤꯁꯦ ꯑꯥ ꯃꯄꯥꯜ ꯂꯝꯗꯩꯁꯨ ꯄꯨꯁꯤꯜꯂꯛꯄ ꯉꯥꯍꯩꯒꯨꯝꯕ ꯑꯥꯏꯁꯇ ꯄꯨꯔꯛꯄ ꯉꯥꯁꯦ ꯁꯤꯖꯤ ꯈꯛꯇꯅꯦ ꯉꯥ ꯆꯥꯔꯛꯏꯁꯦ ꯍꯥꯏꯗꯤ ꯑꯩꯈꯣꯏꯅ ꯐꯥꯔꯝꯗꯩꯒꯨꯝꯕ ꯐ꯭ꯔꯦꯁ ꯑꯣꯏꯅ ꯄꯨꯔꯛꯑꯒ ꯐꯥꯔꯒ ꯊꯣꯡꯕ ꯉꯥꯒ ꯂꯩꯗꯅ ꯑꯗꯨꯝ
ꯎꯝ
ꯑꯗꯨꯒꯨꯝꯕ ꯆꯥꯅꯩ ꯑꯗꯨꯨꯝꯕ ꯍꯥꯎꯕꯅꯦꯕ ꯌꯥꯝ ꯎꯁꯣꯞꯀꯨꯝꯕꯗ ꯕꯥꯃꯣꯟꯅ
ꯍꯣꯏ ꯑꯗꯣ ꯍꯟꯗꯛꯀꯥꯟꯁꯦ ꯃꯣꯏ ꯉꯥꯁꯨ ꯀꯌꯥ ꯊꯥꯏꯅꯒꯨꯝꯅ ꯄꯣꯠꯊꯣꯛ ꯂꯩꯇꯕ ꯃꯥꯜꯂꯦꯗ ꯃꯣꯏ ꯅꯍꯥꯟ ꯑꯗꯨꯝ ꯍꯥꯏꯅꯕꯗꯣ ꯑꯩꯈꯣꯏ ꯑꯩꯒ ꯇꯝꯃꯤꯟꯅꯕ ꯅꯨꯄꯤ ꯑꯃ ꯃꯣꯏ ꯊꯥꯡꯒꯔꯣꯝ ꯗꯩꯅꯦ ꯍꯥꯏꯌꯦꯕꯀꯣ ꯑꯗꯣ ꯑꯩꯈꯣꯏ ꯑꯣꯖꯥꯅꯁꯨ ꯍꯪꯉꯦꯕ ꯍꯥꯏꯕꯗꯤ ꯃꯣꯏ ꯑꯗꯨꯝ ꯑꯣꯖꯥꯁꯤ ꯑꯗꯨꯝ ꯉꯥ ꯆꯥꯅꯤꯡꯉꯤꯅꯀꯣ ꯑꯗꯨ ꯑꯣꯏꯕꯒꯤ ꯑꯗꯨꯝ ꯉꯥ ꯀꯔꯤ ꯍꯥꯏꯕ꯭ꯔ ꯏꯟ ꯆꯤꯡ ꯀꯔꯤ ꯍꯥꯏꯕ꯭ꯔ ꯀꯩꯅꯣꯝ ꯍꯥꯏꯅꯦ ꯑꯩꯈꯣꯏ ꯍꯥꯏꯕꯗꯤ ꯍꯩꯇ꯭ꯔꯦ ꯍꯧꯖꯤꯛ ꯉꯥ ꯐꯥꯕꯒꯤ ꯃꯃꯤꯡ ꯑꯃ ꯍꯥꯏꯌꯦꯕ ꯑꯩꯈꯣꯏꯅꯕꯨꯗꯤ ꯍꯥꯏꯕ ꯍꯩꯇ꯭ꯔꯦꯕꯀꯣ ꯑꯗꯨꯃꯥꯏꯅ ꯍꯥꯏꯕ꯭ꯔ ꯀꯔꯤ ꯍꯥꯏꯕ꯭ꯔ ꯆꯤꯡꯈꯠꯂꯛꯄ ꯍꯥꯏꯕ꯭ꯔ ꯀꯔꯤ ꯍꯥꯏꯕ꯭ꯔ ꯀꯩꯅꯣꯝ ꯍꯥꯏꯌꯦ ꯑꯩꯈꯣꯏꯅꯗꯤ ꯍꯥꯏꯕ ꯍꯩꯇꯕꯅꯤꯅ ꯎꯝ ꯑꯗꯨꯝ ꯇꯧꯕ꯭ꯔꯥ ꯍꯥꯏꯔꯒ ꯑꯗꯨꯝ ꯁꯥꯔ ꯌꯥꯝꯅ ꯀꯥꯔꯛꯇꯦ ꯑꯗꯨꯝ ꯑꯗꯨꯃꯥꯏꯅ ꯍꯥꯏꯕ꯭ꯔꯥ ꯀꯩꯅꯣꯝ ꯍꯥꯏꯌꯦꯕꯀꯣ ꯍꯟꯗꯛꯇꯤ
ꯎꯝ
ꯑꯗꯨꯃꯥꯏ ꯑꯗꯨꯝ ꯍꯥꯏꯅꯩꯌꯦ ꯉꯥꯁꯦ ꯄꯨꯛꯂꯥꯎꯕꯤꯁꯨ ꯍꯥꯎꯋꯦ ꯎꯝ
ꯊꯥꯡꯒꯒꯤ ꯉꯥ ꯍꯥꯎꯕꯅꯦꯍꯦ
ꯄꯨꯛꯂꯥꯎꯕꯤꯒꯨꯝꯕꯗꯤ ꯆꯥꯗꯕ꯭ꯔ ꯁꯣꯝꯗꯤ
ꯑꯩꯂꯣꯏ ꯆꯥꯏꯗ
ꯑꯣ
ꯑꯗꯣ ꯍꯨꯏꯒ ꯍꯧꯗꯣꯡ ꯈꯗꯪꯗꯤ ꯌꯥꯥꯗꯦ
ꯑꯁ ꯑꯗꯨꯗꯤ ꯑꯩꯁꯨ ꯆꯥꯗꯦꯗ ꯃꯤ ꯆꯥꯕꯗꯤ ꯂꯩꯌꯦ
ꯑꯁ ꯍꯨꯏꯒꯤ ꯄꯥꯝꯕ ꯈꯔ ꯂꯩꯌꯦ ꯏꯃꯥꯟꯅꯕ ꯍꯥꯏꯁꯦ ꯅꯪꯁꯦ ꯍꯨꯏ ꯆꯥꯗ꯭ꯔꯗꯤ ꯅꯨꯄꯥ ꯅꯠꯇꯦ ꯁꯤꯅ ꯃꯣꯏ ꯍꯥꯏꯁꯦ ꯑꯩꯉꯣꯟꯗ ꯑꯗꯨꯝ ꯍꯥꯏꯗꯤ ꯂꯛꯅꯕ ꯍꯥꯏꯇꯥꯔꯦ
ꯎꯝ
ꯅꯈꯣꯏꯒꯤ ꯆꯥꯗꯣꯏ ꯅꯨꯄꯥꯅ ꯑꯩ ꯆꯥꯔꯝꯃꯦꯕꯀꯣ ꯍꯥꯟꯅ
ꯎꯝ
ꯑꯗꯨꯗ ꯁꯨꯝ ꯏꯃꯥꯟꯅꯕ ꯍꯥꯏꯗꯤ ꯑꯩꯒꯤ ꯑꯩꯒꯤ ꯂꯣꯏꯌꯦꯕ ꯍꯨꯏ ꯍꯥꯏꯇꯥꯔꯦ
ꯎꯝ
ꯑꯗ ꯁꯨꯝ ꯏꯁꯥꯒꯤ ꯂꯣꯏꯕꯅꯤꯅ ꯁꯨꯝ ꯅꯨꯡꯉꯥꯏꯇꯕꯗꯣ ꯍꯥꯏꯇꯥꯔꯦ
ꯎꯝ
ꯑꯗꯩ ꯍꯧꯗꯣꯡꯁꯨ ꯆꯥꯗꯦ
ꯎꯝ
ꯍꯧꯗꯣꯡꯁꯦ ꯌꯥꯝ ꯄꯤꯛꯏꯉꯩꯗꯕꯨꯗꯤ ꯑꯩꯈꯣꯏ ꯑꯩꯈꯣꯏ ꯕꯥꯒꯤ ꯃꯌꯥꯝꯕ ꯍꯥꯏꯇꯥꯔꯦ